ꯅꯪ ꯅꯉꯣꯟꯗ ꯍꯪꯒꯥꯝ ꯊꯥꯎ ꯍꯪꯉꯝꯕꯗꯣ ꯑꯗꯨꯗꯣ ꯁꯨꯡꯕ ꯂꯣꯏꯔꯕ ꯅꯦꯍꯦ ꯀꯩꯅꯣꯗꯣ ꯊꯥꯎ ꯑꯃ ꯑꯉꯧꯕꯗꯣ ꯔꯤꯐꯥꯏꯟꯒꯤꯗꯣ ꯑꯗꯨꯗꯣ ꯀꯩꯅꯣ ꯇꯧꯔꯣ ꯆꯥꯔꯨꯔꯣ ꯅꯨꯉꯣ ꯑꯗꯨꯗꯣ ꯗꯣꯛꯇꯔꯅ ꯍꯥꯏꯕꯗ ꯏꯁꯥꯗ ꯌꯥꯝ ꯁꯣꯛꯑꯦꯅ ꯍꯥꯏꯕꯀꯣ ꯑꯗꯨꯅ ꯑꯗꯨꯗꯣ ꯁꯤꯖꯤꯟꯅꯔꯣꯅ ꯍꯧꯖꯤꯛꯀꯤ ꯑꯩꯉꯣꯟꯗ ꯑꯩꯒꯤ ꯍꯟꯗꯛ ꯑꯅꯧꯕ ꯁꯨꯡꯕ ꯍꯪꯒꯥꯝ ꯊꯥꯎꯗꯣ ꯑꯁꯦꯡꯕꯗꯣ ꯑꯗꯨꯗꯣ ꯑꯩꯅ ꯂꯤꯇꯔ ꯅꯪ ꯀꯌꯥ ꯄꯥꯝꯃꯤꯅꯣ ꯇꯔꯥꯃꯨꯛ ꯄꯥꯝꯕ꯭ꯔꯣ ꯑꯩ ꯇꯤꯟ ꯑꯍꯨꯝꯃꯨꯛ ꯁꯨꯃꯥꯏꯅ ꯊꯣꯛꯑꯦ
ꯀꯔꯤꯅꯣ ꯁꯥꯔꯁꯤꯕꯨ ꯗꯣꯛꯇꯔꯅ ꯐꯩ ꯐꯩ ꯍꯥꯏꯔꯝꯗꯦ ꯑꯃꯨꯛ ꯐꯈꯤꯗ꯭ꯔꯕꯣ
ꯍꯣꯏ ꯐꯠꯇ꯭ꯔꯦꯅ ꯍꯥꯏꯔ ꯑꯗꯨ ꯆꯥꯔꯣꯅꯨ ꯍꯥꯏꯌꯦ ꯍꯧꯖꯤꯛ ꯍꯧꯖꯤꯛ ꯃꯔꯨ ꯑꯣꯏꯅ ꯃꯌꯥꯝꯅ ꯃꯣꯏꯅ ꯆꯥꯎ ꯍꯥꯏꯁꯦ ꯃꯌꯥꯝꯗ ꯑꯩꯈꯣꯏ ꯍꯧꯖꯤꯛꯀꯤ ꯍꯪꯒꯥꯝ ꯊꯥꯎ ꯑꯁꯦꯡꯕꯁꯦ ꯁꯤ ꯑꯣꯏꯅ ꯆꯥꯎ ꯉꯝꯃꯤꯉꯩ ꯑꯗꯨ ꯑꯃ ꯍꯧꯖꯤꯛꯀꯤ ꯑꯉꯧꯕꯗꯣ ꯑꯗꯨ ꯆꯥꯕꯗꯣ ꯏꯁꯥꯗ ꯀꯩꯅꯣ ꯌꯥꯝꯅ ꯍꯥꯏꯗꯤ ꯐꯦꯠꯀꯤ ꯁꯔꯨꯛ ꯈꯦꯟꯒꯠꯄ ꯑꯗꯒꯤ ꯁꯨꯝ ꯁꯨꯒꯔ ꯂꯩꯕ ꯃꯤ ꯈꯣꯠꯄꯗ ꯁꯨꯝ ꯅꯨꯡꯉꯥꯏꯇꯦ ꯁꯣꯛꯑꯦ ꯈꯣꯠꯂꯦꯅ ꯁꯨꯝ ꯍꯥꯏꯕ ꯃꯣꯏꯅ
ꯎꯝꯝ ꯑꯣ
ꯥ ꯆꯥꯕ ꯊꯛꯄꯁꯦ ꯈꯔ ꯆꯦꯛꯁꯤꯟꯗꯗꯤ ꯅꯪꯕ ꯌꯥꯗꯦꯅꯦ ꯅꯠꯇ꯭ꯔꯥ ꯃꯥꯅꯦ ꯃꯥꯅꯦ ꯑꯩꯁꯨꯅꯦ ꯑꯁ ꯑꯩꯅ ꯅꯪꯉꯣꯟꯗ ꯊꯥꯎ ꯍꯪꯉꯕꯩꯗꯣ ꯑꯇꯩꯒꯤ ꯅꯠꯇꯦ
ꯎꯝ ꯑꯩꯈꯣꯏꯒꯤ ꯗꯨꯀꯥꯟꯗ ꯌꯣꯟꯕ ꯊꯥꯎ ꯕꯣꯇꯜ ꯕꯣꯇꯜꯒꯤꯗꯣ ꯋꯥ ꯂꯤꯇꯔ ꯍꯥꯕ ꯂꯤꯇꯔꯗꯣ ꯀꯃꯥꯏꯅ ꯇꯧꯒꯦ ꯍꯥꯏꯔꯒ ꯑꯩꯈꯣꯏꯅ
ꯑꯩꯈꯣꯏꯅ
ꯂꯧꯋꯦꯕ ꯑꯩꯈꯣꯏ ꯑꯩꯈꯣꯏ ꯃꯌꯥꯝ ꯃꯤ ꯃꯌꯥꯝ ꯁꯥꯟꯅꯩ ꯑꯩꯈꯣꯏꯁꯨ ꯆꯥꯏꯗꯅ ꯑꯗꯨ ꯆꯥꯕꯗꯨꯗ ꯍꯥꯟ ꯍꯩꯈꯤꯕꯁꯤꯒꯅꯦ ꯑꯩꯈꯣꯏꯒꯤ ꯊꯥꯎꯁꯦ ꯁꯥꯒꯠꯂꯒ ꯀꯣꯡꯒꯣꯟꯁꯦ ꯍꯧꯖꯤꯛ ꯄꯨꯖꯤꯛ ꯀꯥꯜꯂꯦꯕ
ꯑꯣ ꯑꯗꯨꯅꯦ ꯑꯗꯨꯅꯦ
ꯀꯣꯡꯒꯣꯟ ꯀꯥꯏꯔꯦ ꯍꯥꯏꯅ ꯑꯩꯈꯣꯏꯒꯤ ꯆꯥꯕ ꯄꯤꯖꯗꯅ ꯍꯥꯏꯅ ꯀꯩꯅꯣ ꯁꯤꯕꯨ ꯄꯣꯖꯥꯟ ꯌꯥꯎꯔꯖꯥ ꯉꯪꯗꯦꯅ ꯀꯤꯖꯔꯦꯕ ꯀꯩꯗꯧꯔꯗꯤ ꯏꯀꯣ ꯆꯣꯜꯂꯦ ꯉꯥꯡꯁꯦ
ꯊꯖꯦ ꯀꯩꯁꯨ ꯇꯧꯗꯤꯌꯦ ꯑꯩꯉꯣꯟꯗꯗꯤ
ꯑꯗꯨꯒꯤ ꯑꯗꯨꯒꯤꯅꯦ ꯑꯩꯅ ꯅꯪꯉꯣꯟꯗ ꯍꯪꯒꯥꯝ ꯊꯥꯎ ꯍꯪꯉꯝꯃꯛꯏꯗꯣ
ꯑꯣ ꯑꯗꯨ ꯂꯩꯔꯦ ꯌꯥꯔꯦ ꯅꯪ ꯍꯌꯦꯡ ꯂꯥꯛꯀꯦꯔꯣ ꯀꯃꯥꯏ ꯇꯧꯕꯅꯣ ꯍꯌꯦꯡ ꯊꯕꯛ ꯑꯆꯤꯟꯕ ꯂꯩꯕ꯭ꯔꯣ
ꯍꯣꯏ ꯂꯥꯛꯀꯦꯅꯦ ꯂꯥꯛꯄꯕꯨꯗꯤ ꯑꯗꯣ ꯑ ꯀꯩꯅꯣ ꯑ ꯊꯥꯎꯒꯤ ꯇꯤꯟꯗꯨꯗ ꯀꯌꯥ ꯆꯠꯂꯤꯅꯣ ꯂꯤꯇꯔꯗꯅ ꯀꯌꯥ ꯄꯤꯔꯦ
ꯇꯤꯟ ꯇꯤꯟꯖꯦ ꯁꯤꯗꯗꯤ ꯂꯨꯄꯥ ꯂꯤꯁꯤꯡ ꯃꯉꯥꯒ ꯍꯥꯏꯔꯒ ꯃꯔꯤ ꯆꯥꯎꯉꯥ ꯁꯨꯃꯥꯏꯅ ꯂꯧꯅꯕꯅꯦ ꯀꯩꯅꯣ ꯅꯪꯅ ꯂꯧꯕꯕꯨ ꯀꯌꯥꯝ ꯄꯩꯁꯥ ꯑꯩꯅ ꯀꯃꯥꯏꯅ ꯄꯩꯁꯥ ꯂꯧꯗꯣꯏꯅꯣ
ꯑꯁ ꯑꯗꯨ ꯍꯦꯛꯇꯤ ꯌꯥꯕ ꯅꯠꯇꯦꯅꯦ ꯃꯣꯏꯁꯨ ꯍꯥꯏꯗꯤ ꯃꯌꯥꯝ ꯀꯔꯕꯥꯔ ꯇꯧꯕꯗ ꯐ꯭ꯔꯤ ꯍꯥꯏꯕꯁꯦ ꯁꯨꯡꯉꯥꯏ ꯌꯥꯗꯕꯅꯤꯀꯣ ꯎꯊꯔꯛꯄꯅꯤꯀꯣ
ꯍꯣꯏ ꯇꯣꯏꯁꯨ ꯑꯩꯈꯣꯏ ꯑꯗꯨꯝ ꯈꯔ ꯈꯔ ꯆꯥꯃꯤꯟꯅꯔ ꯂꯣꯏꯔꯦ ꯅꯥꯗꯕ ꯌꯦꯛꯇ꯭ꯔꯒ ꯂꯣꯏꯔꯦ ꯍꯥꯏꯗꯤ ꯆꯥꯅꯕ ꯆꯤꯟꯖꯥꯛ ꯍꯥꯏꯁꯤꯗꯤ ꯑꯗꯨꯝ ꯅꯣꯏꯁꯨ ꯐꯍꯟꯅꯤꯡꯉꯦ ꯑꯩꯈꯣꯏꯁꯨ ꯐꯍꯟꯅꯤꯡꯉꯦ ꯑꯗꯨꯅ ꯑꯁꯣꯏ ꯑꯉꯥꯝꯗꯣ ꯌꯥꯎꯍꯟꯅꯤꯡꯗꯦꯕ ꯑꯗꯨꯅ ꯈꯔ ꯈꯔ ꯑꯗꯨꯝ ꯆꯥꯃꯤꯟꯅꯁꯤꯁꯦ ꯀꯩꯗꯧꯋꯦ ꯍꯥꯏꯅꯣ
ꯑꯣ
ꯌꯥꯏꯅ ꯅꯠꯇ꯭ꯔꯣ
ꯌꯥꯏꯌꯦ ꯑꯩꯕꯨꯗꯤ
ꯑꯗꯨꯒ ꯀꯩꯅꯣꯁꯨ ꯇꯧꯋꯦ ꯑꯥ ꯑꯂꯨꯗꯣ ꯑꯉꯧꯕꯗꯣ
ꯎꯝ
ꯑꯂꯨ ꯑꯉꯧꯕ ꯆꯥꯕꯗꯣ
ꯑ
ꯑꯗꯨꯁꯨ ꯁꯨꯒꯔ ꯂꯩꯕ ꯃꯤꯗꯗꯤ ꯑꯗꯨ ꯆꯥꯕꯗꯣ ꯌꯥꯗꯕ ꯃꯥꯜꯂꯦ ꯃꯣꯏꯗꯤ ꯑꯂꯨ ꯑꯉꯥꯟꯕꯤꯗꯣ ꯑꯗꯨꯗꯣ ꯑꯣꯏꯅ ꯆꯥꯎꯅ ꯍꯥꯏꯕ ꯃꯥꯜꯂꯦ ꯑꯗꯣ ꯑꯩ ꯑꯂꯨ ꯈꯔ ꯊꯥꯕꯅꯦꯕꯀꯣ ꯑꯗꯣ ꯅꯪ ꯑꯂꯨ ꯀꯦꯖꯤ ꯑ ꯇꯔꯥ ꯀꯨꯟꯃꯨꯛ ꯄꯥꯏꯒꯤꯕ ꯌꯥꯅꯤꯌꯦ
ꯅꯪꯗꯣ ꯑꯍꯣꯡꯕ
ꯑꯥ ꯑꯂꯨ ꯑꯉꯥꯡꯕꯗꯣ
ꯑꯣ ꯑꯗꯨ ꯀꯦꯖꯤꯗꯗꯤ ꯀꯌꯥ ꯊꯥꯔꯤꯅꯣ ꯅꯪꯅ
ꯑꯦ ꯌꯣꯟꯅꯕ ꯅꯠꯇꯦꯗ ꯑꯩꯈꯣꯏ ꯁꯨꯝ ꯆꯥꯅꯕꯅ ꯐꯩꯗꯣꯝ ꯑꯃ ꯑꯅꯤꯈꯛ ꯊꯥꯕꯅꯦ ꯕꯣꯔꯥ ꯑꯅꯤ ꯊꯣꯛꯑꯦ
ꯑꯁ ꯌꯥꯝ ꯌꯥꯝꯃꯤꯅꯦꯍꯦ ꯑꯗꯨꯗꯤ
ꯑꯥ ꯈꯔ ꯈꯔ ꯁꯨꯝ ꯂꯤꯔ ꯊꯝꯃꯒ ꯆꯥꯅꯕꯅ ꯇꯧꯕꯅꯤꯗ ꯑꯗꯨ ꯌꯥꯝ ꯀꯨꯏꯅꯁꯨ ꯊꯝꯕ ꯌꯥꯔꯣꯏꯕ ꯁꯨꯝ ꯊꯥ ꯑꯃꯅꯤ ꯃꯉꯥꯏ ꯆꯥꯒꯦ ꯆꯥꯕꯗ ꯑꯗꯨꯅ ꯑꯂꯨ ꯍꯥꯏꯁꯦ ꯀꯩꯁꯨ ꯀꯩꯁꯨ ꯀꯨꯏꯅ ꯊꯝꯕ ꯌꯥꯗꯦꯕ ꯑꯗꯨꯝ ꯀꯨꯏꯁꯜꯂꯛꯑꯒ ꯈꯨꯏꯖꯤꯜꯂꯒ ꯄꯠꯁꯤꯜꯂꯛꯑꯦꯕ
ꯎꯝ
ꯃꯍꯥꯎꯁꯨ ꯃꯥꯡꯉꯛꯑꯦꯕ
ꯎꯝ
ꯑꯗꯨꯅ ꯑꯗꯨꯝ ꯑꯩ ꯈꯪꯅ ꯈꯪꯅꯕ ꯍꯥꯏꯗꯤ ꯑꯗꯨꯝ ꯑꯩꯈꯣꯏ ꯏꯃꯨꯡ ꯆꯥꯃꯤꯟꯅꯗꯕ ꯌꯥꯗꯕ ꯈꯔ ꯑꯗꯨꯝ ꯃꯣꯏꯗꯁꯨ ꯈꯔ ꯈꯔ ꯌꯦꯜꯂꯒ ꯆꯥꯃꯤꯟꯅꯅꯕ ꯇꯧꯒꯦ ꯇꯕꯅꯤꯗ ꯑꯁ ꯅꯪꯕꯨ ꯍꯧꯖꯤꯛꯀꯥꯟꯖꯦ ꯂꯩꯅꯥꯁꯦ ꯖꯥꯠ ꯖꯥꯠ ꯊꯣꯛꯑꯦꯃꯤ ꯆꯤꯟꯖꯥꯛꯁꯤꯗꯒꯤ ꯉꯥꯛꯇ ꯊꯣꯛꯂꯛꯏꯅꯦꯃꯤ ꯃꯤꯁꯤꯅ ꯀꯟꯇ꯭ꯔꯣꯜ ꯇꯧꯗ꯭ꯔꯕꯅꯤꯅꯀꯣ ꯆꯥꯕ ꯊꯛꯄꯁꯤꯗ ꯆꯥꯕ ꯌꯥꯔꯦꯅꯦ ꯍꯦꯛꯇ ꯄꯨꯡꯆꯥ ꯆꯥꯁꯤꯜꯂꯦ ꯑꯗꯨꯒ ꯑꯩꯈꯣꯏ ꯍꯛꯆꯥꯡ ꯃꯅꯨꯡꯒꯤ ꯄꯥ꯭ꯔꯠꯁꯤꯡꯁꯦ ꯐꯪꯁꯟ ꯊꯧꯕ ꯋꯥꯔꯛꯑꯦꯗꯣ ꯍꯥꯏꯗꯤ ꯐꯠꯇꯕ ꯄꯣꯠꯇꯣ ꯃꯌꯥꯝ ꯆꯥꯁꯤꯜꯂꯕꯅꯤꯅ
ꯎꯝ
ꯑꯗꯨꯅ ꯇꯜꯂꯦꯅꯦ ꯑꯩꯗꯤ ꯍꯧꯖꯤꯛꯀꯥꯟꯖꯧ ꯆꯥꯗꯧꯒ ꯑꯗꯨꯅ ꯄꯪꯀꯤꯗ ꯀꯤꯔꯦ ꯑꯗꯨꯅ ꯑꯩ ꯂꯣꯏꯅ ꯏꯁꯥ ꯑꯣꯏ ꯊꯥꯖꯔꯒ ꯇꯧꯔꯒꯦ ꯁꯤꯅꯦ ꯑꯩꯅ ꯈꯜꯂꯤꯖꯦ ꯍꯧꯖꯤꯛꯁꯦ
ꯅꯪꯅ ꯍꯥꯏꯗꯨꯗꯤ ꯌꯥꯝ ꯌꯥꯕ ꯄꯣꯠꯅꯦ ꯉꯝꯃꯕꯗꯤ ꯌꯥꯝ ꯐꯕ ꯄꯣꯠꯅꯦꯕ
ꯎꯝ
ꯑꯗꯣ ꯑꯁ ꯅꯪ ꯊꯥꯎꯗꯣ ꯍꯥꯏꯔꯛꯄꯗꯤꯅꯦ ꯑꯩꯅ ꯈ꯭ꯋꯥꯏ ꯅꯨꯡꯉꯥꯏꯔꯤꯁꯦ ꯅꯍꯥꯟꯗꯩ ꯀꯔꯤꯅꯣ ꯇꯧꯗꯣꯏꯖꯦꯅ ꯈꯟꯅꯔꯝꯃꯤꯅꯦꯕ
ꯍꯣꯏ ꯍꯣꯏ
ꯑꯩ ꯉꯍꯥꯟ ꯏꯟꯖꯥꯡ ꯊꯣꯡꯕꯗ ꯊꯥꯎꯗꯨ ꯀꯣꯡꯒꯣꯟ ꯄꯤꯗ꯭ꯔꯤꯛ ꯄꯤꯗ꯭ꯔꯤꯛ ꯍꯥꯏꯗꯤ
ꯎꯝ
ꯀꯜꯂꯒ ꯕꯪ ꯕꯪ ꯕꯪ ꯃꯅꯤꯟ ꯀꯥꯔꯛꯄꯤꯗꯣ ꯅꯠꯇꯕꯤꯗ ꯀꯣꯡꯒꯣꯟ ꯑꯣꯏꯅ ꯄꯤꯗꯤꯛ ꯄꯤꯗꯤꯛ
ꯑꯗꯨꯅꯦ ꯑꯗꯨꯅꯤ ꯌꯥꯝ ꯕꯦꯔꯥ ꯀꯥꯏꯁꯦ ꯑꯗꯨ ꯐꯠꯇꯕꯅꯦꯕ ꯌꯥꯝꯅ ꯑꯗꯨꯅꯅꯦ ꯑꯩꯅ ꯍꯥꯏꯖꯦ ꯆꯥꯔꯣꯅꯨꯅ ꯅꯪꯉꯣꯟꯗ ꯍꯥꯏꯗꯣ ꯑꯩꯈꯣꯏ ꯀꯨꯏꯔꯦ ꯑꯗꯨ ꯆꯥꯗꯕ ꯑꯩꯈꯣꯏ ꯗꯨꯀꯥꯟꯗꯒꯤ ꯑ ꯀꯆꯥ ꯒꯥꯅꯤꯅ ꯃꯁꯇꯥ꯭ꯔꯠ ꯑꯣꯏꯜꯗꯣ ꯏꯟꯖꯤꯟꯗꯣ ꯑꯗꯨꯗꯣ ꯑꯣꯏꯅ ꯂꯧꯔ ꯆꯥꯔꯦ ꯑꯗꯣ ꯍꯧꯖꯤꯛꯄꯨꯗꯤ ꯑꯩꯈꯣꯏ ꯊꯥꯎ ꯂꯣꯛꯆꯔꯝꯅꯤꯅ ꯂꯧꯔꯔꯣꯏ ꯗꯨꯀꯥꯟꯗꯒꯤ ꯑꯩꯈꯣꯏ ꯂꯣꯛꯄꯗꯣ ꯑꯗꯨꯝ ꯆꯥꯖꯔꯅꯤ ꯑꯁ ꯍꯧꯖꯤꯛꯀꯥꯟꯖꯦ ꯑꯉꯥꯡ ꯃꯆꯥ ꯃꯆꯥꯖꯦ ꯍꯥꯏꯗꯤ ꯃꯉꯥꯡ ꯃꯆꯥ ꯍꯥꯏꯖꯦ ꯆꯍꯤ ꯀꯨꯟꯊ꯭ꯔꯥꯃꯨꯛꯀ ꯁꯨꯔꯛꯄ ꯁꯋ꯭ꯥꯢ ꯋꯥꯢꯖꯦ ꯁꯨꯒꯔ ꯂꯩꯔꯦ ꯕꯤꯄꯤ ꯋꯥꯡꯉꯦ ꯑꯗꯨ ꯇꯧꯔꯦꯗ ꯑꯗꯥ ꯇꯧꯔꯦ ꯁꯨꯝ ꯃꯌꯥꯝꯁꯤꯗꯅꯦ ꯂꯩꯇꯥꯚꯝ ꯈꯪꯗꯕ ꯍꯥꯏꯇꯥꯔꯦ ꯁꯨꯒꯔꯒꯁꯦ ꯊꯥꯏꯅ ꯅꯗꯤ ꯀꯩꯁꯨ ꯂꯩꯅꯔꯝꯕ ꯅꯠꯇꯦꯕ ꯅꯠꯇ꯭ꯔꯥ ꯆꯍꯤ ꯌꯥꯡꯈꯩ ꯍꯨꯝꯐꯨꯃꯨꯛꯒ ꯁꯨꯔꯛꯄꯩ ꯁꯋꯥꯏ ꯋꯥꯢꯗꯅꯦꯕ ꯂꯩꯅꯔꯛꯏꯁꯦ ꯁꯨꯒ ꯂꯩꯕ ꯀꯥꯏꯅ ꯍꯥꯏꯖꯦ ꯍꯧꯖꯤꯛꯀꯥꯟꯗꯤ ꯑꯁ ꯆꯍꯤ ꯀꯨꯟꯕꯨ ꯍꯦꯟꯒ꯭ꯔꯕ ꯑꯗꯨꯝ ꯂꯩꯔꯦ ꯀꯃꯥꯏ ꯇꯧꯢꯅꯣ ꯈꯪꯗꯦ
ꯑꯗꯨꯅꯦ ꯑꯉꯥꯡꯁꯨ ꯌꯥꯝ ꯂꯩꯅꯔꯦ ꯁꯨꯒꯔꯁꯦ ꯑꯩꯖꯨ ꯇꯥꯔꯦꯕ ꯄꯥꯎꯁꯦ
ꯎꯝ ꯎꯝ ꯑꯗꯨꯅꯦꯕ ꯑꯉꯥꯡ ꯑꯅꯧ ꯑꯅꯧꯕꯗ ꯄꯤꯛꯉꯥꯏꯗ ꯂꯩꯔꯛꯄꯖꯦ ꯁꯤꯅꯦꯕ ꯁꯤꯗꯤ ꯉꯛꯑꯗ꯭ꯔꯣ ꯑꯗꯨꯃꯥꯏꯅ ꯇꯧꯁꯤꯜꯂꯛꯄꯗꯨꯗꯤ
ꯎꯝ ꯃꯇꯝꯁꯦ ꯌꯥꯝꯅ ꯆꯥꯕ ꯊꯛꯄ ꯆꯦꯛꯁꯟꯗ꯭ꯔꯗꯤꯀꯣ ꯑꯉꯥꯡꯖꯤꯡꯖꯤꯖꯨ ꯅꯥꯔꯛꯄ ꯌꯥꯕꯩ ꯆꯥꯟꯁ ꯂꯩꯌꯦꯕ
ꯑꯗꯒꯤ ꯆꯥꯔꯤꯕ ꯆꯤꯅꯤ ꯑꯉꯧꯕꯖꯦ ꯁꯤ ꯁꯤ ꯁꯤꯃꯖꯨ ꯌꯥꯝ ꯐꯠꯇꯦꯅ ꯍꯥꯏꯔꯤꯅꯦ ꯀꯟꯅ ꯆꯤꯅꯤ ꯑꯉꯧꯕꯖꯦ ꯁꯤ ꯃꯍꯨꯠꯇ ꯆꯤꯅꯤ ꯑꯉꯥꯡꯕꯗꯣ ꯑꯗꯨꯅ ꯑꯃꯨꯠ ꯁꯤꯜꯂꯣꯅ ꯍꯥꯏꯔꯤꯕ ꯑꯗꯣ ꯍꯥꯏꯕꯁꯨꯕ ꯍꯥꯏꯕ ꯁꯥꯕ ꯋꯥꯅꯤ ꯑꯩꯈꯣꯏꯅ ꯀꯩꯒꯨꯝꯕ ꯆꯥ ꯑꯃ ꯀꯩ ꯑꯃ ꯊꯛꯅꯤꯡꯉꯦ ꯍꯥꯏꯕ ꯃꯇꯝꯗ ꯆꯤꯅꯤ ꯑꯉꯥꯡꯕꯖꯦ ꯊꯥꯛꯑꯒ ꯆꯥ ꯂꯣꯟꯕ ꯀꯥꯟꯗꯗꯤꯅꯦ ꯀꯩ ꯍꯥꯏꯅꯤ ꯃꯅꯝ ꯑꯃ ꯏꯅꯝ ꯅꯝ ꯃꯍꯥꯎ ꯑꯃ ꯊꯣꯛꯇꯕꯗꯣ
ꯎꯝ
ꯑꯗꯨ ꯇꯧꯋꯦꯕ ꯑꯗꯨꯗꯨꯒ ꯆꯤꯅꯤ ꯑꯉꯧꯕꯖꯦ ꯁꯤꯅ ꯂꯣꯜꯂꯀꯥꯟꯗꯅꯦ ꯃꯍꯥꯎꯖꯦ ꯊꯣꯛꯑꯒꯅꯦ ꯌꯥꯝ ꯍꯥꯎ ꯀꯩ ꯍꯥꯏꯅꯤ ꯌꯥꯝ ꯊꯨꯝꯕ ꯅꯠꯇꯕꯤꯗ ꯈꯔ ꯊꯛꯄꯗ ꯌꯥꯝ ꯅꯨꯡꯉꯥꯏꯕ ꯃꯇꯥꯡ ꯑꯃ ꯂꯩꯗꯅ
ꯎꯝ
ꯑꯗꯨꯃꯥꯏꯅ ꯑꯗꯣ ꯆꯥꯔꯨꯔꯅꯨꯅꯗꯤ ꯍꯥꯏ ꯀꯃꯥꯏ ꯇꯧꯗꯣꯏꯅꯣ ꯈꯪꯗꯦ ꯁꯤꯖꯨ ꯑꯃꯨꯛ ꯁꯨꯝ ꯃꯊꯪ ꯃꯊꯪ ꯀꯛꯁꯤꯜꯂꯛ ꯃꯊꯪ ꯃꯊꯪ ꯁꯨꯝ ꯀꯛꯁꯤꯜꯂꯛ ꯑꯔꯣꯏꯕꯗꯗꯤ ꯆꯥꯅꯤꯡꯉꯥꯏ ꯑꯃꯠꯇ ꯂꯩꯔꯣꯏꯗꯣꯏꯅꯤ ꯇꯧꯔꯤꯖꯦ ꯍꯧꯖꯤꯛꯀꯥꯟꯁꯤꯅ ꯇꯧꯋꯤꯖꯦ ꯄꯣꯠꯁꯤꯡꯖꯦ ꯂꯣꯏꯅꯃꯛ ꯍꯥꯔ ꯆꯥꯏꯗꯕ ꯑꯃꯠꯇ ꯂꯩꯇ꯭ꯔꯦꯗꯣ ꯅꯠꯇ꯭ꯔꯥ ꯢꯁ ꯐꯗꯤꯒꯣꯝꯗꯨꯕꯨꯅꯦ ꯑꯩꯅꯅꯦ ꯉꯍꯥꯟ ꯅꯣꯡꯃꯝ ꯕꯖꯥꯔꯗꯒꯤ ꯂꯨꯄꯥ ꯀꯨꯟꯒꯤ ꯂꯩꯔꯤꯑꯦꯕꯀꯣ ꯑꯗꯨ ꯐꯗꯤꯒꯣꯝ ꯃꯄꯨꯟ ꯇꯔꯨꯛ ꯇꯧꯔꯛꯦꯕꯀꯣ ꯇꯔꯥꯏ ꯑꯍꯨꯝ ꯑꯍꯨꯝ ꯁꯥꯕ ꯑꯗꯨꯒꯅꯤ ꯅꯨꯃꯤꯠꯇꯣ ꯅꯨꯃꯤꯠꯀꯤ ꯑꯌꯨꯛ ꯅꯨꯡꯗꯥꯡꯗꯨꯝ ꯊꯛꯅꯔꯦ ꯀꯩꯝ ꯇꯧꯗ꯭ꯔꯦ ꯑꯗꯨꯒꯅꯦ ꯑꯁ ꯅꯣꯡꯉꯥꯜꯂꯛꯄ ꯀꯥꯟꯗ ꯄꯠꯁꯟ ꯂꯩꯔꯝꯕ ꯋꯥꯅꯤꯗ ꯐꯗꯤꯒꯣꯝꯗꯣ ꯅꯞ ꯅꯞ ꯅꯞ ꯅꯞ ꯂꯥꯎꯔꯒ ꯍꯥꯔ ꯆꯥꯏꯕꯒꯤ ꯑꯥ ꯍꯧꯖꯤꯛꯀꯥꯟꯗꯤ ꯐꯗꯤꯒꯣꯝꯁꯨ ꯌꯥꯝ ꯍꯥꯔ ꯆꯥꯏꯔ ꯃꯥꯜꯂꯦ
ꯃꯣꯏꯗꯨꯕꯨ ꯀꯃꯥꯏꯅ ꯆꯥꯏꯅꯣ ꯈꯪꯗꯦ ꯍꯥꯏꯕ ꯐꯗꯤꯒꯣꯝꯗ ꯍꯥꯔ ꯆꯥꯏꯕ ꯍꯥꯏꯁꯦ
ꯑꯗꯨꯅꯦ ꯍꯥꯏꯖꯦ ꯑꯗꯨꯅ ꯍꯦꯛꯒ ꯊꯝꯕ ꯀꯥꯟꯗꯗꯤ ꯑꯩꯈꯣꯏꯅ ꯂꯩꯕ ꯀꯥꯟꯗꯗꯤ ꯄꯠꯇ꯭ꯔꯅꯦ
ꯎꯝ
ꯑꯗꯨꯗꯅ ꯊꯥꯏꯅꯗꯤ ꯐꯗꯤꯒꯣꯝꯖꯤ ꯗꯨꯝ ꯅꯨꯃꯤꯠ ꯃꯉꯥꯅꯤ ꯍꯞꯇꯥ ꯑꯃꯒ ꯆꯥꯡ ꯊꯝꯅꯔꯝꯃꯤꯅꯤ ꯀꯩꯅꯣ ꯑꯗꯨꯚꯥꯎꯗ ꯀꯩꯝ ꯇꯧꯗꯦ ꯇꯦꯛ ꯇꯦꯛ ꯂꯥꯎꯔꯤꯅꯦ ꯍꯥꯢꯕ ꯈꯣꯏ ꯌꯨꯝꯗ ꯑꯣꯏꯅ ꯍꯨꯟꯖꯕꯅ ꯐꯔꯦꯗ ꯃꯁꯤ ꯍꯤꯡꯒꯣꯟ ꯂꯩꯕꯥꯛ ꯃꯇꯦꯛ ꯑꯃ ꯇꯧꯊꯣꯛ ꯈꯣꯠꯇꯣꯛ ꯇꯧꯔꯒ ꯏꯁꯥꯅ ꯍꯨꯟꯖꯔꯒ ꯆꯥꯖꯕꯅ ꯐꯗꯧ ꯃꯥꯟꯖꯜꯂꯛꯑꯦ ꯃꯁꯤꯗꯤ
ꯑꯗꯨꯅꯗꯤ ꯈ꯭ꯋꯥꯏ ꯐꯔꯄꯣꯠꯅꯤꯗ ꯅꯪꯒꯤꯗꯤ ꯍꯨꯟꯕ ꯌꯥꯏ ꯀꯩꯅꯣ ꯂꯝꯁꯨ ꯆꯥꯎꯔꯤ ꯍꯪꯒꯥꯝꯁꯨ ꯊꯥꯔꯤ
ꯎꯝ ꯊꯨꯛꯇ꯭ꯔꯤ ꯃꯥꯒꯤ ꯈꯥꯎꯈꯤꯕꯒꯤ ꯃꯈꯣꯛꯁꯤꯡꯗꯣ ꯂꯩꯔꯤꯌꯦ ꯑꯗꯨꯗꯣ ꯐꯖꯅ ꯍꯥꯟꯅ ꯈꯣꯏꯗꯣꯛꯑꯒ ꯐꯨꯛꯇꯣꯛꯑꯒ ꯈꯨꯟꯗꯣꯛꯑꯒ ꯇꯧꯗ꯭ꯔꯗꯤ ꯌꯥꯔꯣꯏꯗꯣꯏꯅꯤꯅꯦ ꯑꯗꯨꯁꯨ ꯑꯃꯨꯛ ꯂꯣꯏꯁꯤꯟꯕ ꯑꯃ ꯆꯪꯉꯦꯕ ꯁꯤꯁꯨ
ꯍꯣꯠꯅꯕ ꯌꯥꯎꯗ꯭ꯔꯗꯤ ꯍꯥꯏꯔꯤꯁꯤꯡꯁꯦ ꯑꯣꯏꯔꯛꯇꯕꯅꯤꯗ
ꯍꯣꯏ ꯍꯥꯏꯗꯤ ꯑꯦ ꯑꯩ ꯍꯨꯟꯅꯤꯡꯉꯦꯅ ꯍꯦꯛꯇ ꯊꯣꯛꯀꯥꯏꯅ ꯍꯨꯟꯖꯟꯕꯗꯣ ꯌꯥꯗꯦꯕ
ꯎꯝ ꯀꯗꯥꯏꯒꯤ ꯑꯥ ꯄꯣꯠꯆꯩ ꯊꯥꯕ ꯍꯥꯏꯁꯤꯁꯨ ꯁꯦꯝꯕꯤ ꯁꯥꯕꯤꯗ꯭ꯔꯗꯤ ꯑꯝꯇ ꯑꯣꯏꯗꯦꯗ
ꯎꯝ ꯑꯗꯨꯅꯦ ꯑꯗꯨꯅ ꯑꯁ ꯑꯩꯁꯦ ꯈꯜꯂꯤꯕꯅꯤ ꯑꯩꯁꯦ ꯂꯧ ꯑꯣꯏꯅ ꯊꯥꯁꯤꯔꯥ ꯅꯠꯇ꯭ꯔꯒ ꯍꯤꯟꯖꯥꯡꯅ ꯏꯄꯨꯏ ꯊꯥꯁꯤꯗ ꯍꯧꯖꯤꯛ ꯈꯟꯖꯥꯟꯅꯔ ꯂꯩꯔꯤꯃꯤ ꯑꯩꯒꯤ ꯋꯥꯈꯜꯁꯤꯗ ꯏꯁꯤꯡꯅꯒ ꯏꯁꯤꯡ ꯂꯤꯛꯄꯅꯦ ꯄꯨꯈ꯭ꯔꯤ ꯑꯃ ꯇꯧꯊꯣꯛꯑꯒ ꯍꯤꯡꯒꯣꯜ ꯑꯣꯏ ꯐꯖꯅ ꯀꯣꯏꯊꯣꯛꯑꯒ ꯉꯥꯒ ꯊꯥꯗꯔꯒ ꯁꯥ ꯉꯥꯒ ꯃꯌꯥꯝ ꯂꯣꯏꯔ ꯑꯗꯨꯃꯥꯏꯅ ꯇꯧꯔꯤꯅ ꯈꯜꯂꯤꯅꯤ ꯑꯩ ꯋꯥꯈꯜꯁꯤꯗ ꯑꯩ ꯍꯧꯖꯤꯛ ꯍꯪꯒꯥꯝ ꯊꯥꯐꯝꯗꯣ
ꯑꯗꯣ ꯐꯧꯁꯤꯁꯨ ꯃꯌꯥꯝ ꯃꯔꯨ ꯑꯣꯏꯕ ꯄꯣꯠꯅꯤ ꯍꯥꯏꯗꯤ
ꯆꯥꯅꯕ ꯂꯩꯇ꯭ꯔꯗꯤ ꯏꯟꯖꯥꯡ ꯉꯥꯛꯇ ꯆꯥꯕꯁꯨ ꯑꯃꯨꯛ ꯌꯥꯕ ꯅꯠꯇꯦꯗꯣ
ꯃꯥꯟꯅꯦ ꯆꯨꯝꯃꯦ ꯑꯗꯨꯅꯦ ꯑꯩꯅ ꯈꯜꯂꯤꯁꯦ ꯑꯩ ꯈꯟꯖꯥꯟꯅꯔ ꯂꯩꯅꯤ ꯑꯩ ꯂꯧꯁꯤ ꯂꯧꯁꯤ ꯂꯧꯁꯤ ꯎꯁꯤꯔ ꯍꯤꯡꯒꯣꯜ ꯑꯣꯏꯅ ꯀꯣꯏꯁꯤꯔ
ꯑꯩꯈꯣꯏꯅꯦ ꯂꯧ ꯑꯣꯏꯅ ꯎꯔꯣ ꯍꯟꯗꯛꯀꯤ ꯂꯧ
ꯂꯧ ꯂꯧ ꯀꯟꯊꯥꯗꯗꯤ ꯎꯝ
ꯑꯗꯨꯒ ꯏꯟꯖꯥꯡ ꯅꯥꯄꯤꯗꯨꯅ ꯂꯧ ꯄꯟꯊꯥ ꯅꯠꯇꯕ ꯃꯇꯝꯗ ꯑꯣꯏꯅ ꯊꯥꯔꯣ
ꯇꯥꯔꯣ ꯈꯜꯂꯤꯅꯤ ꯑꯗꯨꯅ ꯐꯗꯧ ꯃꯥꯜꯂꯦ ꯅꯪꯅ ꯍꯥꯏꯗꯨꯅ ꯂꯧ ꯃꯇꯝꯗꯅ ꯂꯧ ꯊꯥꯔꯕ ꯑꯗꯨꯒ ꯂꯧ ꯍꯦꯛ ꯂꯣꯛꯄ ꯂꯣꯏꯕꯒ ꯑꯃꯨꯛ ꯆꯥꯔ ꯈꯣꯏꯖꯤꯜꯂꯒ ꯏꯪꯒꯣꯟ ꯀꯣꯏꯅꯕ ꯑꯃꯨꯛ ꯁꯦꯝꯕ ꯁꯤꯅ ꯐꯗꯧ ꯃꯥꯟꯁꯤꯜꯂꯛꯑꯦꯕꯣ
ꯎꯝ ꯂꯤꯟꯁꯨ ꯁꯤꯗꯕ ꯆꯩꯁꯨꯁꯨ ꯇꯦꯛꯇꯕ ꯍꯥꯏꯕꯗꯣ
ꯎꯝ ꯏꯁꯥꯅ ꯏꯁꯥꯅ ꯊꯥꯖꯔ ꯆꯥꯕꯁꯤꯅ ꯏꯃꯣꯟ ꯁꯦꯡꯖꯗ꯭ꯔꯣ ꯁꯤꯡꯖꯗ꯭ꯔꯅꯦ ꯋꯥꯈꯜꯁꯦ ꯅꯨꯡꯉꯥꯏꯇ꯭ꯔꯅꯦ ꯀꯔꯤꯝ ꯇ ꯍꯥꯞꯇꯕꯤꯗ ꯑꯗꯨꯝ ꯍꯥꯏꯗꯤ ꯌꯥꯝ ꯁꯦꯡꯅ ꯍꯥꯏꯇꯥꯔꯦ
ꯎꯝ
ꯑꯗꯨꯅ ꯍꯦꯟꯅ ꯅꯨꯡꯉꯥꯏꯖꯔꯦꯕ
ꯍꯣꯏ
ꯑꯗꯨꯅꯦ ꯑꯁ ꯑꯗꯨꯗꯤ ꯍꯟꯗꯛꯀꯤꯁꯦ ꯂꯧꯁꯦ ꯑꯩ ꯀꯩꯅꯣ ꯑꯣꯏꯅ ꯇꯧꯔꯒꯦ ꯂꯧ ꯑꯣꯏꯅ ꯎꯔꯒꯦ ꯑꯗꯨꯗꯨꯒ ꯂꯧꯁꯦ ꯂꯣꯏꯕꯒ ꯑꯩ ꯍꯤꯡꯒꯣꯜꯁꯦ ꯀꯣꯏꯅꯕ ꯇꯌꯥꯔꯤ ꯇꯧꯔꯒꯦ ꯑꯗꯣ ꯅꯪꯁꯨ ꯊꯕꯛ ꯂꯩꯇ꯭ꯔꯒꯗꯤꯅꯦ ꯎꯝ ꯑꯩ ꯍꯤꯡꯒꯣꯜꯗꯣ ꯇꯪꯈꯥꯏ ꯌꯦꯟꯅꯔꯒ ꯀꯣꯏꯃꯤꯟꯅꯁꯦ ꯅꯪ ꯊꯕꯛ ꯂꯩꯔꯒꯕꯨꯗꯤ ꯂꯩꯔꯦ ꯑꯗꯣ ꯅꯪꯅ ꯃꯇꯝꯗꯣ ꯌꯧꯔꯀꯥꯟꯗ ꯑꯗꯨꯝ ꯍꯥꯏꯔꯛꯑꯣ ꯑꯩꯅꯁꯨ ꯍꯥꯏꯔꯛꯀꯦ ꯂꯧ ꯂꯤꯁꯤꯡ ꯂꯣꯏꯔꯕ ꯃꯇꯝꯗ ꯌꯥꯗꯣꯔꯦ ꯈꯣꯠꯇꯣꯔꯦ ꯑꯗꯣ ꯅꯪꯉꯣꯟꯗ ꯍꯥꯏꯔꯞ ꯄꯥꯎ ꯄꯤꯔꯛꯀꯦꯕꯀꯣ ꯑꯗꯨꯗꯨꯒ ꯅꯪ ꯊꯕꯛ ꯆꯤꯡꯗꯕ ꯑꯣꯏꯇꯔꯒꯗꯤ ꯈꯨꯠꯕꯥꯅꯤ ꯄꯨꯟꯅ ꯇꯧꯃꯤꯟꯅꯔꯁꯦ ꯑꯗꯨꯒ ꯅꯪꯅ ꯊꯕꯛ ꯆꯤꯟꯗꯧꯕ ꯑꯣꯏꯔꯒꯅ ꯑꯩꯅ ꯑꯗꯨꯝ ꯇꯧꯔꯒꯦꯕ ꯌꯥꯅꯤꯅ
ꯍꯣꯏ ꯌꯥꯏꯌꯦ
ꯅꯪꯒꯤꯁꯨ ꯅꯪꯅ ꯊꯥꯅꯤꯡꯕꯗꯣ ꯑꯁ ꯂꯩꯍꯥꯎꯒꯗꯤ ꯑꯗꯨꯝ ꯐꯕꯅꯤꯍꯦ ꯅꯪ ꯊꯥꯅꯤꯡ ꯊꯥꯅꯤꯡꯕꯗꯣ ꯂꯣꯏꯅ ꯑꯗꯨꯝ ꯊꯥꯕ ꯌꯥꯅꯤ ꯍꯩ ꯔꯥꯗꯩ ꯀꯔꯤꯗꯩ ꯑꯗꯨꯝ
ꯑꯁ ꯑꯩꯅ ꯊꯥꯅꯤꯡꯉꯤꯗꯤ
ꯆꯨꯖꯥꯛ ꯌꯥꯏꯑ ꯑꯗꯨꯁꯨ ꯑꯗꯨꯝ ꯐꯅꯤꯌꯦ ꯑꯗꯨꯁꯨ ꯌꯥꯅꯤ
ꯆꯨꯖꯥꯛ ꯑꯃ ꯀꯔꯤ ꯆꯥꯛꯍꯥꯎ ꯃꯆꯨ ꯍꯥꯏꯕ꯭ꯔꯥ ꯑꯅꯧꯕ ꯑꯃ ꯊꯣꯛꯄꯗꯣ ꯑꯁ ꯑꯗꯨ ꯌꯥꯝ ꯍꯥꯎꯌꯤ ꯅꯍꯥꯟ ꯂꯩꯔ ꯆꯥꯕꯅꯤ ꯅꯪꯕꯨ
ꯎꯝ ꯌꯥꯏꯌꯦ ꯑꯗꯨ ꯑꯗꯨꯗꯣ ꯑꯗꯨꯗꯣ ꯇꯧꯕ ꯌꯥꯏꯌꯦ ꯑꯗꯨ ꯇꯧꯁꯦ
ꯑꯗꯨꯗꯣ ꯃꯨꯛ ꯐꯅ ꯊꯥꯔꯒ ꯑꯩꯗꯤ ꯑꯁ ꯍꯦꯛꯇ ꯄꯦꯛꯗꯔꯤꯕꯨ
ꯎꯝ ꯑꯗꯨꯗꯣ ꯑꯁ ꯃꯈꯜ ꯑꯅꯤ ꯊꯣꯛꯄꯅꯦꯕ ꯑꯃꯗꯨꯗꯤ ꯑꯁ ꯆꯥꯕ ꯌꯥꯗ꯭ꯔꯦ ꯑꯃꯗꯨꯗꯤ ꯆꯀꯠ ꯆꯀꯠ ꯆꯀꯠ ꯂꯥꯎꯔꯒꯅꯦ ꯀꯃꯥꯏ ꯍꯥꯏꯅꯤ ꯌꯥꯝ ꯀꯜꯂꯦꯕ ꯑꯗꯨꯒ ꯑꯩꯈꯣꯏꯒꯤ ꯑꯁꯦꯡꯕ ꯊꯥꯏꯅꯒꯤ ꯆꯨꯖꯥꯛ ꯆꯨꯍꯥꯛ ꯆꯨꯖꯥꯛꯇꯣ ꯑꯗꯨꯗꯤ ꯌꯥꯝ